ꯍꯜꯂꯣ ꯑꯣ ꯇꯥꯔꯦ ꯇꯥꯔꯦ ꯍꯍ ꯅꯨꯡꯉꯥꯏꯔꯤꯕꯣ ꯀꯃꯥꯏꯅ ꯇꯧꯔꯤꯒꯦ ꯑꯁ ꯑꯩꯖꯨ ꯑꯗꯨꯝ ꯅꯨꯡꯉꯥꯏꯔꯤ ꯍꯥꯏꯇꯥꯔꯦ ꯈꯪꯗꯦꯗ ꯍꯧꯖꯤꯛꯁꯦ ꯀꯔꯤ ꯀꯔꯤ ꯏꯟꯁꯥꯡꯅꯕꯨ ꯍꯥꯎꯔꯤꯒꯦ ꯍꯧꯖꯤꯛ ꯀꯥꯟꯁꯤꯕꯨꯨ ꯎꯛ
ꯑꯁ ꯑꯁꯤꯟ ꯑꯔꯥꯛꯀꯨꯝꯕ ꯑꯗꯨꯃꯥꯏꯅ ꯑꯗꯨꯅ ꯈꯔ ꯆꯥꯕ ꯌꯥꯏ ꯍꯧꯖꯤꯛꯀꯥꯟꯗꯤ ꯁꯧꯒ꯭ꯔꯤꯒꯨꯝꯕ ꯈꯥꯃꯦꯟꯁꯤꯟ ꯊꯣꯡꯕꯒꯨꯝꯕꯒ ꯍꯥꯏꯒꯗ꯭ꯔꯥ ꯑꯆꯝ ꯑꯔꯥꯛꯁꯦ ꯑꯗꯨ ꯅꯠꯇ꯭ꯔꯒꯗꯤ ꯆꯥꯕ ꯏꯌꯥ ꯌꯥꯗꯦꯗ
ꯅꯣꯏꯐꯧ ꯌꯨꯝꯗ ꯂꯩꯕ ꯅꯣꯏꯐꯧ ꯆꯥꯕ ꯏꯌꯥ ꯌꯥꯗꯦꯌꯦ ꯍꯣꯁꯇꯦꯜꯗ ꯂꯩꯕ ꯑꯩꯈꯣꯏꯗꯤ ꯀꯩ ꯑꯣꯏꯔꯝꯃꯅꯤ ꯈꯜꯂꯣꯌꯦꯡꯎ ꯌꯥꯝꯅ ꯁꯥꯒꯠꯂꯛꯑꯀꯥꯟꯁꯤꯗꯅꯦ ꯏꯟꯁꯥꯡꯒꯁꯦ ꯃꯊꯣꯡ ꯃꯔꯣꯡ ꯑꯝꯇ ꯆꯥꯅ ꯄꯤꯕꯤꯗ꯭ꯔꯦ ꯍꯥꯎꯇꯕꯅꯅꯦ ꯑꯩꯈꯣꯏꯗ ꯈꯪꯗꯦ ꯀꯩꯅꯣꯝꯃ ꯇꯧꯔꯦ ꯁꯥꯔꯥ ꯀꯥꯟꯁꯤꯗꯅꯦ ꯏꯟꯖꯥꯡꯁꯦ ꯌꯥꯝ ꯍꯥꯎꯇꯅ ꯄꯤꯌꯦ ꯀꯃꯥꯏ ꯇꯧꯔꯤꯅꯣ ꯈꯪꯗꯦ ꯃꯣꯏꯖꯦ ꯁꯧꯒ꯭ꯔꯤ ꯑꯣꯏꯔꯣ ꯀꯩ ꯑꯣꯏꯔꯣ ꯊꯣꯡꯉꯖꯨꯅꯦ ꯍꯦꯛꯇ ꯆꯝꯊꯣꯡꯁꯤꯕꯨ ꯃꯍꯤ ꯉꯥꯛꯇ ꯄꯨꯊꯣꯛꯑꯒ ꯑꯃꯠꯇ ꯈꯪꯗꯦ ꯆꯥꯕ ꯌꯥꯗ ꯂꯣꯏꯕꯩ ꯃꯑꯣꯡꯗ ꯄꯨꯊꯣꯔꯛꯑꯦ ꯑꯗꯨꯅꯅꯦ ꯑꯁ ꯏꯁꯥ ꯏꯔꯨꯒꯥꯁꯦ ꯍꯧꯖꯤꯛ ꯁꯣꯟꯕꯅ ꯌꯥꯗ꯭ꯔꯦ ꯐꯖꯅ ꯆꯥꯗ ꯆꯥ ꯊꯛꯄ ꯇꯧꯗꯕꯒꯤꯀꯣ ꯑꯗꯨꯅꯅꯦ ꯑꯃꯨꯛ ꯆꯥꯕ ꯌꯥꯅꯕ ꯍꯣꯠꯅꯕꯗ ꯀꯩ ꯀꯩ ꯂꯩꯕꯗ ꯄꯩꯁꯥ ꯑꯃꯨꯛ ꯑꯍꯦꯟꯕ ꯃꯌꯥꯝ ꯑꯃꯨꯛ ꯇꯤꯡꯉꯦ ꯄꯩꯁꯥ ꯌꯥꯝ ꯇꯤꯡꯉꯦꯗ ꯅꯨꯡꯉꯥꯏꯇꯦ
ꯃꯥꯅꯤꯅꯦ ꯃꯣꯏꯁꯨꯅꯦ ꯍꯥꯏꯕ ꯋꯥꯅꯤ ꯍꯣꯁꯇꯦꯜꯗ ꯂꯩꯌꯦ ꯍꯣꯏ ꯃꯌꯥꯝꯒꯤ ꯊꯣꯉꯛꯄꯅꯦ ꯌꯨꯝꯗ ꯊꯣꯡꯕꯒꯕꯨꯗꯤ ꯀꯩꯁꯨꯝ ꯃꯥꯟꯅꯔꯣꯏꯗ ꯈꯪꯕꯨꯗꯤ ꯈꯪꯉꯦ ꯑꯗꯨ ꯑꯣꯏꯔꯁꯨ ꯎꯝ ꯑꯗꯨꯝ ꯆꯥꯕ ꯌꯥꯕ ꯍꯥꯏꯕ ꯑꯃꯗꯤ ꯂꯩꯗꯅ ꯑꯗꯨꯃꯥꯏꯅ ꯊꯣꯡꯕꯤꯔꯗꯤ ꯐꯗꯣꯏꯅꯤ ꯃꯆꯥꯅꯤ ꯃꯁꯨꯅꯤ ꯀꯥꯏꯅ ꯈꯜꯂꯒ ꯊꯣꯡꯗꯕ꯭ꯔꯥ ꯀꯩꯅꯣ ꯈꯪꯗꯦ ꯃꯊꯣꯡ ꯆꯥꯗꯅ ꯊꯣꯡꯗꯕꯒꯨꯝꯕꯁꯦ ꯌꯥꯎꯕꯗꯤ ꯌꯥꯎꯕꯅꯤ ꯑꯗꯨ ꯅꯣꯏꯗꯣ ꯅꯁꯥꯟꯅꯒ ꯊꯣꯡꯕ ꯈꯣꯠꯄꯤꯒ ꯌꯥꯕ꯭ꯔꯣ ꯌꯥꯗꯕ꯭ꯔꯣ ꯀꯃꯥꯏꯅ ꯇꯧꯒꯦ
ꯀꯔꯥꯢꯗꯩꯅꯣꯗ ꯍꯥꯢꯗꯤ ꯃꯩꯒꯤ ꯄꯣꯠꯁꯦ ꯐꯣꯟ ꯆꯥꯔꯁ ꯇꯧꯕꯕꯗꯒꯤ ꯍꯦꯟꯅ ꯁꯤꯖꯟꯅꯕ ꯌꯥꯕ ꯅꯠꯇꯦꯀꯣ ꯐꯥꯢꯑꯦꯕ ꯑꯗꯣ ꯂꯣꯟꯅ ꯂꯣꯟꯅ ꯕꯣꯢꯂꯔꯒꯨꯝꯕ ꯁꯤꯖꯟꯅꯔꯒ ꯑꯃꯨꯛꯃꯨꯛ ꯆꯝꯊꯣꯡꯒꯨꯝꯕꯗꯤ ꯈꯔ ꯈꯔ ꯊꯣꯡꯉꯦ ꯑꯩꯈꯣꯏꯁꯨ ꯍꯥꯏꯗꯤ ꯀꯌꯥꯝ ꯂ ꯊꯣꯡꯅꯤ ꯅꯠꯇ꯭ꯔꯥ ꯇꯥꯁꯤꯕ ꯍꯥꯏꯗꯤ ꯔꯔꯤꯗ ꯂꯩꯕ ꯅꯠꯇꯕꯅꯤꯅ ꯑꯗꯨꯥꯏꯅ ꯊꯣꯡꯕꯗ ꯄꯣꯠ ꯆꯩ ꯂꯩꯕ ꯈꯣꯠꯄꯁꯨ ꯗꯔꯀꯥꯔ ꯌꯥꯝ ꯇꯥꯕꯅꯤ ꯑꯗꯨꯅ ꯑꯩꯈꯣꯏꯁꯨ ꯇꯟꯥꯛꯇ ꯊꯣꯡꯗꯕ ꯅꯣꯡ ꯐꯥꯗꯣꯛ ꯍꯥꯏꯗꯤ ꯃꯦꯒꯤꯒꯨꯝꯕ ꯀꯩꯒꯨꯝꯕ ꯍꯧꯔꯒꯕꯨꯗꯤ ꯆꯥꯏꯕ ꯑꯩꯈꯣꯏꯁꯨ ꯄꯩꯁꯥ ꯊꯤꯔ ꯂꯩꯕꯅꯅꯦ ꯑꯗꯨꯃꯥꯏꯅ ꯇꯣꯡꯉꯥꯜꯂꯦ ꯍꯦꯛ ꯂꯩꯔ ꯁꯠ ꯃꯌꯥꯝ ꯑꯗꯨꯝ ꯆꯥꯔꯛꯄꯁꯨ ꯄꯩꯁꯥꯗꯣ ꯄꯥꯝꯃꯨꯏꯕ ꯑꯗꯨꯅ ꯀꯝꯄ꯭ꯂꯦꯟꯁꯦ ꯇ ꯌꯥꯔꯤꯈꯩ ꯑꯩꯈꯣꯏꯁꯦ ꯇꯣꯏꯅ ꯑꯗꯨꯝ ꯇꯧꯔꯕꯅꯦ ꯑꯗꯣ ꯇꯧꯔꯦ ꯃꯇꯤꯡ ꯃꯣꯏꯁꯨꯅꯦ ꯍꯥꯏꯗꯤ ꯅꯥꯆꯨꯡꯗꯕ ꯑꯃ ꯇꯧꯋꯦꯕꯗꯨꯅꯅꯦ ꯌꯥꯝꯅ ꯅꯨꯡꯉꯥꯏꯇꯦ ꯌꯥꯝ ꯁꯥꯎꯅꯤꯡꯉꯦ ꯂꯩꯔꯔꯣꯏꯁꯤꯔꯕ ꯈꯟꯒꯠꯂ ꯀꯩꯅꯤꯣꯅꯣ ꯈꯪꯗꯦ ꯃꯣꯏꯒꯤꯁꯦ
ꯎꯝ ꯃꯣꯏꯁꯨ ꯑꯍꯥ ꯃꯣꯏꯒꯤ ꯃꯊꯛꯇ ꯀꯝꯄ꯭ꯂꯦꯟ ꯇꯧꯔꯛꯑꯕꯅꯤ ꯑꯗꯣ ꯃꯤꯅ ꯍꯥꯏꯔꯛꯏꯁꯦ ꯁꯨꯃꯥꯏꯅ ꯇꯧꯕꯩꯅꯤ ꯑꯗ ꯈꯟꯗꯕꯤꯗ ꯑꯩꯈꯣꯏꯒꯤ ꯃꯊꯛꯇ ꯋꯥꯅꯉꯥꯏ ꯀꯥꯏꯅ ꯁꯥꯎꯅꯤꯡꯕꯤꯒ ꯇꯧꯔꯤ ꯑꯣꯏꯔꯕꯅꯤ ꯈꯪꯉꯕꯅꯤ ꯃꯣꯏꯁꯨꯅꯦ ꯈꯪꯗꯦꯗ ꯇꯧꯔꯤꯁꯤꯡꯁꯦ ꯑꯗꯨ ꯍꯣꯁꯇꯦꯜꯗꯨ ꯕꯣꯏꯂꯔꯒꯨꯝꯕ ꯑꯣꯏꯔꯁꯨ ꯑꯃ ꯑꯣꯏꯔꯁꯨ ꯂꯣꯟꯅ ꯄꯥꯏꯕꯒꯤ ꯃꯍꯨꯠꯇ ꯁꯨꯃꯥꯏꯅ ꯏꯟꯗꯛꯁꯟꯒꯨꯝꯃꯒ ꯊꯝꯕꯤꯔꯒ ꯇꯧꯕ ꯑꯣꯏꯅꯤ ꯅꯨꯡꯉꯥꯏꯗꯕꯅꯤꯅ ꯍꯥꯏꯗꯤ ꯅꯣꯡ ꯐꯥꯗꯣꯛ ꯆꯥꯅꯤꯡꯕ ꯑꯣꯏꯔꯁꯨ ꯀꯅꯥꯅꯕꯨ ꯍꯣꯁꯇꯦꯜꯒꯤ ꯇꯣꯉꯥꯟꯇ ꯑꯗꯒꯤ ꯃꯄꯥꯟꯗꯒꯤ ꯂꯩꯕ ꯍꯥꯏꯕ ꯏꯁꯥꯅ ꯊꯣꯡꯕꯗꯣ ꯑꯗꯨꯅ ꯈꯤꯇꯪꯗꯤ ꯄꯩꯁꯥꯗꯨꯁꯨ ꯀꯩꯅꯣ ꯇꯧꯋꯤꯗꯅ ꯃꯄꯥꯟꯗꯒꯤ ꯂꯩꯔꯨꯅꯤ ꯑꯃ ꯑꯅꯤ ꯂꯨꯄꯥ ꯇꯔꯥ ꯀꯨꯟ ꯍꯥꯏꯦꯛꯇ ꯌꯥꯕ ꯅꯠꯇꯦ ꯁꯤꯗ ꯊꯣꯡ ꯃꯣꯏꯅ ꯏꯟꯗꯛꯁꯟꯒꯨꯝꯕ ꯄꯤꯔꯗꯤ ꯌꯨꯝꯗꯒꯤꯒꯨꯝꯕꯗꯣ ꯍꯟꯖꯥꯡ ꯀꯩꯀꯥꯗꯣ ꯄꯨꯅꯔꯒ ꯑꯣꯏꯔꯁꯨ ꯃꯔꯛ ꯃꯔꯛꯇ ꯑꯝꯨꯇꯪ ꯊꯣꯡꯉꯒ ꯆꯥꯕ ꯈꯣꯠꯄꯗꯣ ꯌꯥꯕꯗꯤ ꯐꯕꯅꯤ ꯈꯪꯗꯦ ꯇꯧꯔꯤꯁꯤꯡꯁꯦ ꯍꯣꯁꯇꯦꯜꯅꯤꯅ ꯇꯧꯔꯤꯁꯤꯅ ꯃꯣꯏꯅ ꯐꯖꯅ ꯄꯤꯕ꯭ꯔꯁꯨ ꯄꯤꯗ ꯄꯩꯁꯥꯅ ꯃꯔꯣꯜ ꯑꯃ ꯌꯥꯝꯃꯤꯕ
ꯑꯁ ꯑꯗꯨꯅꯦ ꯑꯗꯨꯃꯥꯏꯅꯒ ꯄꯨꯁꯤꯟꯅꯤ ꯍꯥꯏꯗꯤ ꯐꯗꯕꯨ ꯑꯩꯈꯣꯏꯗ ꯄꯩꯁꯥꯅ ꯌꯥꯝ ꯂꯧꯋꯦꯕ ꯑꯗꯣ ꯑꯩꯈꯣꯏꯒꯤ ꯏꯆꯦ ꯑꯃ ꯍꯧꯖꯤꯛ ꯍꯣꯁꯇꯦꯜ ꯂꯩ ꯃꯥꯒꯤ ꯑꯇꯣꯞꯄ ꯍꯣꯁꯇꯦꯜ ꯑꯃ ꯑꯗꯣ ꯃꯣꯏ ꯍꯣꯁꯇꯦꯜꯗꯨꯗꯤꯅꯦ ꯄꯩꯁꯥꯕꯨꯗꯤ ꯈꯔ ꯌꯥꯝꯅ ꯂꯧꯋꯦ ꯑꯗꯨ ꯑꯣꯏꯁꯨ ꯑꯗꯨꯃꯥꯏꯅ ꯇꯣꯉꯥꯟꯅ ꯊꯣꯡꯉ ꯆꯥꯕ ꯈꯣꯠꯄꯗꯣ ꯌꯥꯏꯑꯕꯀꯣ ꯍꯥꯏꯗꯤ ꯏꯟꯗꯛꯁꯟꯒꯨꯝꯕꯗꯣ ꯊꯝꯃ ꯈꯣꯠꯂꯒ ꯑꯗꯣ ꯃꯥꯁꯦ ꯑꯗꯨꯃꯥꯏꯅ ꯇꯧꯕꯅꯤꯅ ꯌꯥꯝ ꯅꯨꯡꯉꯥꯏꯌꯦ ꯑꯗꯣ ꯑꯩꯅ ꯅꯦꯝꯃꯨ ꯑꯗꯨꯃꯥꯏꯅ ꯇꯧꯕꯗꯣ ꯅꯨꯡꯉꯥꯏꯅ ꯈꯜꯂꯁꯨ ꯑꯩ ꯄꯩꯁꯥꯁꯨ ꯃꯌꯥꯝ ꯊꯤ ꯑꯗꯒꯤ ꯃꯣꯏꯗ ꯄꯤꯔꯤꯖꯥꯥꯏꯅ ꯈꯪꯕ ꯍꯥꯎꯇꯦ ꯅꯧ ꯏꯁꯁꯥ ꯃꯌꯥꯝ ꯑꯃ ꯂꯩꯔꯒ ꯏꯟꯗꯛꯁꯟ ꯑꯣꯏꯔꯣ ꯀꯩ ꯑꯣꯏꯔꯣ ꯏꯟꯖꯥꯡ ꯅꯥꯄꯤ ꯃꯌꯥꯝ ꯂꯩꯗꯣꯏꯅꯦ ꯑꯗꯨ ꯊꯣꯡ ꯆꯥꯖꯕꯗꯣ ꯄꯩꯁꯥꯗꯣ ꯗꯕꯜ ꯆꯠꯂꯦ ꯄꯥꯝꯃꯨꯕ ꯑꯗꯨꯗꯤ ꯑꯩꯈꯣꯏꯗ ꯀꯔꯤꯝ ꯀꯥꯟꯅꯗ꯭ꯔꯦ ꯍꯣꯁꯇꯦꯜ ꯃꯄꯨꯗꯗꯤ ꯀꯥꯟꯅꯔꯤꯅꯤ ꯃꯣꯏꯗꯤ ꯀꯔꯤꯝꯇ ꯃꯥꯡꯖꯕ ꯅ ꯐꯠꯇꯦ ꯑꯗꯨꯅ ꯑꯩꯁꯨ ꯑꯗꯨꯃꯥꯏꯅꯃꯛꯇꯤ ꯇꯧꯅꯤꯡꯗꯕꯅꯦ ꯑꯗꯨꯝ ꯌꯥꯔꯒꯗꯤ ꯃꯣꯏꯅ ꯈꯤꯇꯪ ꯍꯥꯎꯅ ꯄꯤꯕꯤꯔꯗꯤꯅꯦ ꯌꯨꯝꯒꯤ ꯑꯗꯨꯃꯥꯏꯅ ꯍꯥꯎꯅ ꯍꯥꯏꯗꯤ ꯄꯤꯕꯤꯌꯣ ꯍꯥꯏꯕꯗꯤ ꯅꯠꯇꯦꯗꯅ ꯑꯩꯈꯣꯏꯒꯤꯁꯦ ꯈꯤꯇꯪ ꯆꯥꯕ ꯌꯥꯔꯕ ꯃꯑꯣꯡꯗ ꯈꯔ ꯇꯧꯕꯤꯌꯨ ꯐꯖꯅ ꯍꯥꯏꯕꯅꯤ ꯑꯗꯣ ꯃꯣꯏꯁꯦ ꯀꯔꯤ ꯈꯜꯂꯤꯅꯣ ꯈꯪꯒꯦꯕꯗꯣ ꯑꯗꯨꯃꯥꯏꯅ ꯇꯧꯕꯗꯣꯏꯗꯣ ꯄꯩꯁꯥ ꯌꯥꯝꯅ ꯇꯤꯡꯒꯗ꯭ꯔꯅꯁꯨ ꯈꯟꯕ ꯍꯥꯏꯗꯤ ꯌꯥꯝꯅ ꯂꯩꯔꯒ ꯇꯝꯕꯁꯨ ꯅꯠꯇꯕꯅꯤꯅ ꯑꯋꯥꯕꯒ ꯉꯥꯛꯇꯅꯤꯅ ꯁꯨꯔ ꯆꯥꯅꯕ ꯉꯇꯅꯤꯅ ꯄꯩꯁꯥꯗꯣ ꯌꯥꯝꯅ ꯇꯤꯡꯕꯗ ꯄꯥꯝꯃꯨꯁꯦ ꯌꯥꯝ ꯋꯥꯖꯩꯌꯦ ꯄꯩꯁꯥꯗꯣ ꯍꯧꯖꯤꯛꯇꯤ ꯇꯥꯟꯅꯕꯁꯨ ꯑꯩꯈꯣꯏꯗꯤ ꯉꯝꯗ꯭ꯔꯤꯕꯅꯤꯅꯕ ꯏꯃꯥ ꯏꯄꯥꯗꯒꯤꯩ ꯂꯧꯕꯅꯤꯅ ꯅꯨꯡꯉꯥꯏꯇꯦ ꯑꯃꯅ
ꯃꯥꯅꯤ ꯃꯥꯅꯤ ꯃꯣꯏꯅ ꯐꯖꯅ ꯑꯗꯨ ꯇꯧꯕꯤꯒꯗꯧꯕ ꯍꯥꯏꯕ ꯑꯗꯨꯝ ꯃꯤ ꯄꯩꯁꯥꯗꯨ ꯂꯧꯔꯤ ꯒꯤ ꯃꯇꯨꯡ ꯏꯟꯅ ꯀꯩꯅꯣ ꯇꯧꯗꯧꯅꯤ ꯑꯥꯗꯒ ꯑꯗꯨꯝ ꯃꯤ ꯑꯇꯣꯞꯄꯗꯒ ꯇꯧꯅꯔꯤꯁꯦ ꯄꯩꯁꯥ ꯑꯗꯨꯝ ꯃꯥꯟꯅꯕꯗꯅꯦ ꯕ꯭ꯔꯦꯛꯐꯥꯁꯀꯨꯝꯕ ꯑꯣꯏꯔꯣ ꯑꯗꯨ ꯄꯤꯔꯒ ꯆꯥꯕ ꯊꯛꯄꯒꯤꯗꯨꯅ ꯁꯤ ꯇꯧꯕ ꯈꯣꯠꯄ ꯍꯥꯏꯕ ꯃꯇꯝ ꯑꯃ ꯂꯩꯗꯅ ꯑꯗꯨ ꯇꯧꯗꯧꯅꯤ ꯅꯣꯏꯒꯤꯗꯤ ꯆꯥꯛ ꯈꯛꯇꯪꯅꯤ ꯑꯗꯨꯋꯥꯏꯗ ꯄꯤꯔꯤꯗꯣ ꯑꯛ ꯑꯌꯨꯛꯀ ꯅꯨꯡ ꯑꯌꯨꯛ ꯑꯌꯨꯛꯀ ꯅꯨꯃꯤꯗꯥꯡꯒꯤ ꯑꯗꯨꯐꯥꯎꯗ ꯌꯦꯡꯉꯣ ꯐꯖꯅ ꯄꯤꯕꯗꯣ ꯉꯝꯗ꯭ꯔꯗꯤ ꯃꯣꯏꯅꯒ ꯀꯩꯅꯣ ꯃꯅꯨꯡꯗ ꯀꯔꯤꯒꯤꯅꯣ ꯊꯣꯛ ꯊꯄ ꯇꯧꯨꯕ꯭ꯔꯥ ꯐꯪꯗ ꯑꯗꯨ ꯐꯥꯎꯕꯗꯤ ꯐꯖꯅ ꯆꯥꯅꯕ ꯐꯥꯎꯗꯤ ꯐꯤꯕꯝꯗꯤ ꯊꯣꯛꯄꯅꯤ
ꯑꯗꯒꯤ ꯃꯣꯏꯁꯤꯅꯦ ꯃꯤ ꯍꯣꯁꯇꯦꯜꯗ ꯑꯇꯩ ꯑ ꯇꯣꯡ ꯃꯔꯤꯁꯤꯡꯁꯦ ꯍꯥꯏꯗꯤ ꯑꯌꯨꯛꯀꯤ ꯑꯃ ꯅꯨꯡꯗꯥꯡ ꯋꯥꯏꯔꯝꯒꯤ ꯑꯃ ꯆꯥꯁꯦ ꯄꯤꯔꯒ ꯑꯆꯥꯄꯣꯠ ꯕꯤꯁꯀꯤꯠ ꯑꯃꯇꯪ ꯑꯣꯏꯔꯕꯁꯨ ꯃꯤ ꯂꯣꯏ ꯄꯤꯅꯩꯅꯦꯕꯀꯣ ꯑꯗꯨ ꯃꯣꯏꯗꯤꯅꯤ ꯑꯗꯨ ꯍꯥꯏꯔꯁꯨꯅꯦ ꯆꯥꯛ ꯌꯦꯟꯁꯥꯡꯁꯨ ꯐꯖꯅ ꯊꯣꯡꯕꯤꯕ ꯅꯠꯇꯦ ꯆꯥ ꯄꯤꯕꯤꯌꯣꯅ ꯍꯥꯏꯕꯗꯨꯅꯦ ꯍꯥꯏꯗꯤ ꯍꯧꯖꯤꯛꯄꯨ ꯀꯅꯥ ꯆꯥ ꯄꯤꯅꯔꯒꯦ ꯍꯥꯏꯗꯤ ꯄꯩꯁꯥ ꯀꯩꯅꯣ ꯇꯧꯗꯦ ꯈꯣꯠꯅꯗꯦ ꯈꯣꯠꯇꯦ ꯑꯗꯨꯃꯥꯏꯅ ꯑꯗꯨꯣ ꯉꯥꯡꯅꯩ ꯃꯣꯏ ꯀꯣꯛꯈꯩꯗꯣ ꯑꯗꯨꯃꯥꯏꯅ ꯆꯥ ꯂꯣꯟꯕꯒꯤ ꯃꯇꯝ ꯈꯩꯗꯣꯛꯄ ꯁꯪꯗꯦ ꯈꯣꯠꯇꯦꯅ ꯑꯗꯨꯃꯥꯏꯅ ꯍꯥꯏꯕ ꯈꯪꯗꯦ ꯑꯩꯈꯣꯏꯗꯣ ꯌꯥꯝꯅ ꯅꯨꯡꯉꯥꯏꯇꯦ ꯃꯣꯏꯒꯤꯗ ꯂꯩꯕꯁꯦ ꯑꯗꯨꯃꯥꯏꯅ ꯁꯨꯝ ꯇꯧꯔꯗꯤ ꯑꯩꯈꯣꯏꯗꯣ ꯊꯤ ꯄꯩꯁꯥꯗꯨꯒ ꯄꯥꯝꯃꯨꯔꯛꯑꯦ ꯑꯗꯨꯅ ꯀꯝꯄ꯭ꯂꯦꯟ ꯁꯨꯝ ꯇꯧꯕꯁꯤꯁꯨ ꯍꯟꯖꯤꯟ ꯍꯟꯖꯤꯟ ꯇꯧꯃꯟꯗꯅ ꯃꯣꯏꯁ ꯅꯨꯡꯉꯥꯏꯐꯝ ꯂꯥꯛꯄ ꯈꯔ ꯇꯥꯁꯟꯅꯔꯒ ꯂꯣꯏꯔꯦ ꯇꯨꯡ ꯂꯩꯩꯊꯣꯛ ꯈꯣꯠꯇꯣꯛ ꯀꯥꯎꯒꯗꯕꯅꯤꯒꯨꯝꯅ ꯈꯜꯂꯕ ꯀꯩꯅꯣ ꯈꯪꯗꯦꯕ ꯃꯣꯏꯁꯦ
ꯅꯣꯡ ꯅꯤꯅꯤꯒ ꯈꯔ ꯐꯔꯝꯃꯒ ꯑꯗꯨꯝ ꯌꯥꯗꯕꯤ ꯊꯕꯛꯇꯣ ꯇꯧꯔꯝꯅꯤ ꯑꯗꯨꯅꯦ ꯑꯗꯣ ꯃꯣꯏꯅ ꯑꯗꯨꯃꯥꯏꯅ ꯇꯧꯕꯗꯣ ꯉꯝꯃꯣꯏꯗꯕ ꯑꯣꯏꯔꯒꯗꯤ ꯊꯕꯛꯇꯣ ꯑꯇꯣꯞꯄ ꯃꯤ ꯇꯧꯕ ꯉꯝꯗꯧꯕ ꯃꯌꯥꯝ ꯂꯩ ꯍꯧꯖꯤꯛ ꯊꯕꯛꯅ ꯊꯕꯒꯤ ꯋꯥꯅꯔꯀꯥꯟꯁꯤꯗ ꯃꯣꯏꯅ ꯇꯧꯕ ꯉꯝꯅꯤꯒ ꯉꯝꯃꯣꯏꯒ ꯇꯧꯗꯣꯏꯗꯨꯕꯨ ꯀꯔꯤ ꯄꯣ ꯋꯥꯈꯜꯅꯣ ꯃꯣꯏꯗꯨꯕꯨ ꯃꯌꯨꯝꯗꯁꯨ ꯃꯣꯏ ꯑꯗꯨꯃꯥꯏꯅ ꯄꯤꯖꯔꯒ ꯌꯦꯡꯉꯣ ꯑꯗꯒꯤ ꯆꯦꯡ ꯍꯥꯏꯔ ꯄꯨꯛ ꯌꯥꯝꯅ ꯊꯟꯗꯧꯕ ꯅꯠꯇꯦ ꯈꯔ ꯆꯥꯅꯤ ꯉꯍꯥ ꯂꯩꯔꯒ ꯑꯗꯨꯝ ꯇꯨꯝꯈꯤꯅꯤ ꯑꯗꯨꯅꯕꯨ ꯀꯃꯥꯏꯅ ꯄꯣꯛꯊꯠꯂꯒ ꯉꯝꯗꯣꯏꯅꯣ ꯛꯇꯣ ꯌꯥꯎꯗꯅꯕꯨ ꯍꯦꯛꯇ ꯀꯃꯥꯏꯅ ꯂꯥꯏꯔꯤꯛ ꯄꯥꯕ ꯈꯣꯠꯄ ꯑꯣꯏꯔꯣ ꯀꯃꯥꯏꯅ ꯉꯝꯗꯣꯔꯤꯒꯦ ꯑꯗꯨꯗ ꯃꯣꯏꯅ ꯃꯁꯥꯅ ꯒ꯭ꯌꯥꯟ ꯇꯥꯗꯧꯕꯅꯤ ꯈꯤꯇꯪ ꯑꯅꯥ ꯑꯌꯦꯛ ꯌꯥꯎꯕ ꯍꯥꯏꯗꯤ ꯌꯦꯡꯉꯣ ꯍꯣꯁꯇꯦꯜꯗ ꯂꯩꯕꯗ ꯃꯤ ꯀꯌꯥꯝ ꯟꯅꯒꯦꯗꯣ ꯆꯥꯕ ꯊꯛꯄꯗꯣ ꯃꯆꯤ ꯑꯣꯏꯕꯗꯣ ꯑꯃꯨꯛ ꯆꯥꯗ꯭ꯔꯦ ꯑꯗꯨꯒꯤ ꯃꯊꯛꯇ ꯆꯥꯕꯒꯤ ꯆꯥꯡꯗꯣ ꯁ ꯑꯃꯨꯛ ꯋꯥꯠꯂꯒꯗꯤ ꯀꯃꯥꯏꯅ ꯐꯗꯣꯔꯤꯒꯦꯕ ꯀꯝꯄ꯭ꯂꯦꯟ ꯇꯧꯒꯗꯧꯕꯅꯦꯗꯣ
ꯑꯗꯨꯅꯦ ꯑꯩꯈꯣꯏꯁꯨ ꯑꯗꯨꯒꯤ ꯈꯜꯂꯦꯅꯦ ꯍꯥꯏꯗꯤ ꯑꯩꯈꯣꯏꯗꯣ ꯂꯥꯏꯔꯤꯛ ꯇꯝꯕꯒꯤ ꯂꯩꯕꯅꯤ ꯍꯥꯏꯗꯤ ꯂꯥꯏꯔꯤꯛ ꯄꯥꯕ ꯍꯥꯏꯁꯦ ꯃꯦꯟꯇꯦꯜꯂꯤ ꯐꯤꯖꯤꯀꯦꯜꯂꯤ ꯑꯗꯨꯝ ꯑꯦꯅꯔꯖꯤꯁꯦ ꯁꯤꯖꯤꯟꯅꯗꯣꯏꯅꯦ ꯑꯗꯨꯅ ꯍꯥꯏꯗꯤ ꯐꯖꯅ ꯆꯥ ꯊꯛꯇ꯭ꯔꯀꯥꯟꯗ ꯍꯦꯟꯅ ꯋꯥꯕ ꯏꯁꯥꯗ ꯑꯗꯨꯅ ꯄꯩꯁꯥ ꯍꯦꯟꯅ ꯆꯜꯂꯤ ꯃꯤ ꯑꯅꯥꯕ ꯃꯌꯥꯝ ꯑꯃꯁꯨ ꯌꯥꯎꯔꯕꯅꯦ ꯑꯗꯨꯅ ꯑꯩꯈꯣꯏꯗꯣ ꯌꯥꯝ ꯐꯖꯅ ꯍꯥꯏꯔꯕꯅꯦ ꯃꯣꯏꯗ ꯑꯩꯈꯣꯏꯗꯣ ꯑꯃꯨꯛꯇꯪꯒ ꯀꯝꯄ꯭ꯂꯦꯟ ꯇꯧꯁꯦ ꯑꯗꯨꯅ ꯑꯗꯨ ꯃꯣꯏꯅ ꯑꯃꯟꯅ ꯍꯥꯏꯗꯤ ꯑꯩꯈꯣꯏꯒꯤ ꯀꯝꯄ꯭ꯂꯦꯟꯗꯣ ꯇꯥꯕꯤꯗꯗꯤ ꯑꯩꯈꯣꯏꯗꯣ ꯂꯧ ꯍꯥꯏ ꯌꯥꯏ ꯌꯥꯏꯅ ꯑꯗꯨꯃꯥꯏꯅ ꯁꯨꯝ ꯇꯧꯕꯗꯣ ꯑꯩꯈꯣꯏꯗꯣ ꯐ꯭ꯔꯤꯗ ꯂꯩꯕꯩ ꯇꯥꯏꯞꯇ ꯃꯣꯏꯅ ꯈꯜꯂꯤꯁꯦ ꯑꯗꯨꯅ ꯍꯥꯏꯗꯤ ꯃꯣꯏ ꯑꯗꯨꯃꯥꯏꯅ ꯇꯧꯕ ꯉꯝꯃꯣꯏꯗꯣꯏꯅꯦ ꯑꯇꯣꯞꯄ ꯃꯤ ꯊꯤꯖꯔꯕꯤꯕꯨ ꯍꯥꯏꯔꯁꯨ ꯑꯩꯈꯣꯏꯅ ꯑꯗꯨꯝ ꯑꯩꯈꯣꯏ ꯔꯦꯁꯄꯣꯟꯁꯤꯕꯤꯂꯤꯇꯤ ꯂꯧꯖꯔꯝꯒꯦ ꯍꯥꯏꯔꯒ ꯍꯥꯏꯔꯒꯦꯅ ꯈꯟꯅꯔꯅꯤꯅ ꯑꯩꯈꯣꯏꯅ
ꯌꯥꯏꯑ ꯑꯗꯣ ꯅꯣꯏ ꯃꯁꯦꯟ ꯃꯥꯟꯅꯔꯒ ꯑꯗꯨꯝ ꯃꯣꯏ ꯆꯥꯛ ꯊꯣꯡꯕ ꯆꯪꯍꯟꯗꯕꯕꯨ ꯑꯣꯏꯔꯣ ꯑꯃꯕꯨ ꯑꯣꯏꯔꯣ ꯑꯗꯒꯤ ꯃꯣꯏꯅ ꯄꯤꯕ ꯆꯥꯛꯊꯣꯛ ꯆꯥꯗꯕꯕꯨ ꯑꯣꯏꯔꯣ ꯅꯨꯃꯤꯠ ꯍꯨꯝꯅꯤ ꯃꯔꯤꯅꯤ ꯑꯗꯨꯝ ꯇꯧꯕꯗꯅꯦ ꯃꯣꯏ ꯃꯁꯥꯅ ꯒ꯭ꯌꯥꯟ ꯇꯥꯔꯗꯧꯕꯅꯤ ꯑꯗꯣ ꯍꯣꯏ ꯑꯍꯟ ꯀꯩꯅꯣ ꯇꯧꯏ ꯈꯣꯠꯂꯦꯅꯅꯦ ꯃꯣꯏꯁꯨꯅꯦ ꯑꯗꯨꯝ ꯑꯉꯝꯕ ꯇꯥꯟꯅꯔꯛꯒꯗ꯭ꯔꯗꯤ ꯈꯪꯗꯦ ꯑꯗꯨ ꯑꯣꯏꯔꯁꯨꯅꯦ ꯉꯝꯅꯕ ꯇꯧꯗꯧꯅꯤ ꯅꯠꯇ꯭ꯔꯗꯤ ꯌꯦꯡꯉꯨ ꯁꯨꯝꯁꯨ ꯃꯣꯏꯅ ꯌꯥꯏ ꯌꯥꯏꯅꯤ ꯑꯗꯨꯃꯥꯏꯅ ꯁꯨꯝ ꯇꯧ ꯂꯩꯔꯒ ꯏꯁꯥ ꯈꯛꯇꯅꯤ ꯀꯩꯅꯣ ꯇꯧꯕꯗꯨꯅ ꯅꯣꯡ ꯉꯤ ꯋꯥꯊꯣꯛꯑꯒ ꯀꯣꯟꯅꯗ ꯅꯨꯡꯉꯥꯏꯕꯗꯨ ꯗꯤ ꯐꯩꯗꯅ ꯃꯣꯏꯗꯁꯨꯈꯨꯠꯇꯣ ꯁꯨꯃꯥꯏ ꯐꯥꯎꯕ ꯍꯥꯏꯕꯃ ꯈꯪꯍꯟꯕꯅꯗꯤ ꯐꯕꯅꯤ ꯑꯁ ꯑꯗꯨꯝ ꯈꯔ ꯃꯊꯛ ꯊꯣꯡꯕꯗ ꯍꯥꯏꯕ ꯌꯥꯕꯈꯩꯗꯅꯦ ꯍꯦꯛꯇ ꯍꯥꯏꯌꯣ ꯅꯠꯇ꯭ꯔꯒꯗꯤ ꯑꯩꯈꯣꯏ ꯍꯣꯁꯇꯦꯜ ꯊꯤꯡꯖꯤꯟꯖꯅꯤꯕꯨ ꯍꯥꯏꯕ ꯑꯣꯏꯔꯣ ꯑꯃꯕꯨ ꯑꯣꯏꯔꯣ ꯈꯔ ꯉꯝꯗꯧꯕ ꯃꯤ ꯈꯔ ꯍꯥꯏꯗꯤ ꯂꯩꯗꯅ ꯑꯩꯈꯣꯏꯗ ꯃꯇꯦꯡ ꯄꯥꯡꯕꯤꯔꯛꯇꯧꯕ ꯑꯩꯈꯣꯏ ꯋꯥ ꯇꯥꯕꯤꯗꯧꯕ ꯃꯤ ꯂꯩꯩꯗꯨꯒꯅꯦ ꯄꯨꯜꯂꯒꯅꯦ ꯑꯗꯨꯃꯥꯏꯅ ꯑꯝꯇ ꯇꯧꯊꯣꯛꯑꯣ ꯅꯠꯇ꯭ꯔꯒꯗꯤꯅꯦ ꯁꯨꯝ ꯌꯥꯏ ꯌꯥꯏꯅꯦ ꯃꯣꯏꯅ ꯁꯨꯃꯥꯏꯅ ꯇꯧ ꯂꯩꯔꯒꯗꯤ ꯅꯣꯏꯗꯒꯤ ꯄꯩꯁꯥꯁꯨ ꯍꯦꯟꯅ ꯆꯠꯄ ꯏꯁꯥꯁꯨ ꯋꯥꯔꯒ ꯇꯣꯛꯄ ꯑꯗꯨꯃꯥꯏꯅ ꯑꯗꯨꯝ ꯇꯧꯅꯤ ꯄꯩꯈꯥꯝ ꯌꯥꯗꯒꯅꯦ ꯑꯝꯇ ꯌꯥꯔꯔꯣꯏꯅ ꯁꯥꯔꯤꯩꯗꯣ
ꯑꯩꯈꯣꯏꯁꯨ ꯑꯗꯨꯃꯥꯏꯅ ꯍꯥꯏꯗꯤ ꯈꯔ ꯃꯣꯏꯗꯒꯤ ꯉꯝꯗꯧꯕ ꯃꯤ ꯇꯥꯟꯅꯔꯒ ꯑꯣꯏꯅ ꯇꯧꯔꯁꯦ ꯉꯥꯏꯅꯔꯃꯤꯅꯤ ꯅꯠꯇ꯭ꯔꯗꯤ ꯃꯣꯏꯅ ꯌꯥꯏ ꯌꯥꯏꯅ ꯑꯗꯨꯝ ꯃꯅ ꯉꯣꯝꯅ ꯆꯠ ꯂꯩꯔꯅꯤ ꯑꯗꯣ ꯑꯩꯈꯣꯏꯅ ꯍꯦꯟꯅ ꯑꯗꯨꯝ ꯋꯥꯔꯒ ꯂꯩꯔꯅꯤ ꯄꯩꯁꯥꯁꯨ ꯑꯩꯈꯣꯏꯗ ꯍꯦꯟꯅ ꯑꯗꯨꯝ ꯇꯤꯡꯉꯅꯤ ꯑꯗꯨꯅ ꯑꯩꯈꯣꯏꯗ ꯁꯤꯗ ꯂꯩꯕꯗꯣ ꯍꯦꯟꯅ ꯄꯩꯁꯥ ꯆꯪꯗꯗꯤ ꯀꯩꯝꯇ ꯀꯥꯟꯅꯗ꯭ꯔꯦꯗꯅ ꯍꯥꯏꯗꯤ ꯂꯥꯏꯔꯤꯛ ꯇꯝꯕ ꯂꯩꯕꯅꯤ ꯈꯔꯗ ꯐꯔꯗꯤꯦꯅ ꯃꯣꯏꯒꯤ ꯍꯣꯁꯇꯦꯜ ꯍꯥꯏꯗꯤ ꯈꯔ ꯍꯣꯡꯉꯦꯅ ꯑꯗꯨꯝ ꯂꯩꯕꯩ ꯋꯥꯅꯤ ꯍꯣꯡꯉꯦꯁꯤꯅꯁꯨ ꯃꯌꯥꯝ ꯂꯧꯅꯔꯤꯕ ꯆꯥꯡꯁꯦ ꯌꯥꯝ ꯍꯦꯟꯅ ꯇꯥꯕꯁꯨ ꯅꯠꯇꯦ ꯑꯗꯨꯗ ꯃꯣꯏꯒꯤ ꯄꯤꯐꯝ ꯊꯣꯛꯄ ꯇꯧꯐꯝ ꯊꯣꯛꯄ ꯈꯇꯪꯅꯗꯤ ꯇꯧꯕꯤꯌꯨ ꯍꯥꯏꯅꯤ ꯍꯥꯏꯕ ꯑꯗꯨꯕꯨ ꯇꯧꯗ꯭ꯔꯗꯤ ꯃꯣꯏꯁꯨ ꯍꯥꯏꯗꯤ ꯍꯣꯁꯇꯦꯜ ꯍꯥꯡꯉꯒ ꯑꯗꯨꯗꯤ ꯐꯖꯗ꯭ꯔꯦ ꯃꯣꯏꯗꯣ ꯑꯗꯨꯅ ꯑꯩꯈꯣꯏꯗꯣ ꯀꯝꯄ꯭ꯂꯦꯟ ꯇꯧꯗ꯭ꯔꯗꯤ ꯌꯥꯔꯦꯅꯅ ꯈꯪ ꯍꯣꯏ ꯑꯗꯨ ꯑꯩ ꯑꯃꯨꯛ ꯇꯧꯔꯛꯑꯒꯦ ꯑꯩꯈꯣꯏꯗ ꯉꯥꯡꯈ꯭ꯔꯗꯤ ꯆꯥꯛ ꯆꯥꯕꯒꯤ ꯑꯃꯨꯛ ꯇꯥꯔꯛꯑꯅꯤ ꯀꯣꯟꯅ ꯑꯃꯨꯛ ꯋꯥꯔꯤ ꯁꯥꯟꯅꯔꯁꯤ ꯀꯩꯀꯩ ꯇꯧꯒꯦꯗꯣ ꯑꯩ ꯅꯉꯣꯟꯗ ꯍꯥꯏꯔꯛꯑꯒꯦ ꯑꯁꯤꯗꯤ ꯊꯝꯃꯒꯦꯀꯣ
ꯍꯣꯏ ꯍꯣꯏ ꯊꯝꯃꯣ ꯊꯝꯃꯣ